ꯇꯔ ꯆꯞꯇ꯭ꯔꯦ ꯆꯞꯇ꯭ꯔꯦ
ꯎꯝ ꯆꯥꯛ ꯆꯥꯗꯔꯤ ꯑꯗꯨꯝ ꯆꯠꯂꯤ
ꯍꯪꯗꯦ ꯀꯔꯤ ꯇꯧꯔꯒ ꯂꯩ ꯂꯩꯕ꯭ꯔꯣ
ꯑꯗꯨꯝ ꯂꯩꯔꯝꯕꯅꯦ ꯑꯩꯗꯣ ꯐꯣꯟ ꯆꯥꯔꯖ ꯇꯧꯔꯝꯕꯅꯦꯕ ꯐꯣꯟ ꯐꯨꯜ ꯑꯣꯏꯔꯒ ꯅꯪꯉꯣꯟꯗ ꯇꯧꯒꯦ ꯈꯟꯕ
ꯑꯣ ꯍꯣꯔꯦꯟ ꯏꯕꯥꯅꯤ ꯇꯥꯎꯁꯤ ꯁꯤꯗꯤ ꯏꯃꯥꯟꯅꯕꯤꯒꯤꯅꯦ ꯁꯤꯒꯤ ꯅꯝꯕꯔꯗꯁꯨ ꯑꯗꯨꯝ ꯇꯧꯔꯛꯑꯣ ꯑꯣ ꯏꯕꯥꯅꯤ ꯍꯥ ꯑꯩꯒꯤ ꯏꯃꯥꯟꯅꯕꯤꯅꯁꯨ ꯑꯗꯨꯝ ꯄꯥꯏꯈꯠꯀꯅꯤꯕ ꯏꯕꯥꯅꯤ ꯈꯛꯇ ꯇꯧꯔꯗꯤ ꯅꯪꯒꯤ ꯇꯥꯛ ꯁꯨꯡꯂꯣꯏ ꯂꯣꯏꯕ ꯉꯝꯃꯔꯣꯏ ꯑꯗꯨꯅ ꯑꯩꯒꯤ ꯃꯔꯨꯞꯈꯣꯏꯁꯨ ꯃꯌꯥꯝ ꯄꯤꯒꯦ ꯅꯪꯉꯣꯟꯗ ꯅꯪ ꯑꯗꯨꯝ ꯀꯣꯜ ꯇꯧꯕꯗꯤ ꯌꯥꯏꯌꯦꯅꯀꯣ ꯀꯔꯤꯆꯤꯡ ꯕ
ꯁꯤꯑꯞꯁꯦ
ꯆꯤꯡꯕ꯭ꯔꯥꯗꯤ ꯀꯔꯤꯅꯣ
ꯗꯎꯟꯂꯣꯠ
ꯇꯥꯎꯋꯦꯅ
ꯎꯃ ꯅꯪ ꯑꯁꯤ ꯑꯁꯤꯒꯤ ꯋꯥꯔꯤꯗꯤ ꯁꯥꯟꯅ ꯌꯥꯕ꯭ꯔꯥ ꯈꯪꯗꯦꯅꯦ
ꯋꯥꯔꯤ ꯑꯁꯤ ꯑꯁꯤꯒꯤ ꯃꯔꯝꯅꯗꯤ ꯍꯥꯏꯕ ꯌꯥꯗꯦ
ꯑꯗꯨꯅꯦ ꯌꯥꯔꯝꯃꯣꯏꯕ
ꯎꯝ ꯅꯪ ꯀꯗꯧ ꯉꯩ ꯍꯜꯂꯛ ꯀꯦꯔꯣ
ꯁꯚꯦꯟꯇꯤꯟꯗ ꯀꯛꯈ꯭ꯔꯦ
ꯅ ꯇꯣꯝꯇ
ꯑꯣ ꯅꯠꯇꯦ ꯑꯩꯈꯣꯏ ꯆꯤꯆꯦ ꯑꯃꯒ ꯑꯄꯤꯛꯄꯅꯤꯒ
ꯃꯤꯡ ꯀꯥꯎꯕ ꯌꯥꯗꯦ ꯁꯤꯗ ꯑꯣ
ꯇ꯭ꯋꯦꯟꯇꯤ ꯇꯨ ꯇ꯭ꯋꯦꯟꯇꯤꯗ ꯍꯥꯏꯗ ꯃꯤꯡ ꯀꯩꯒꯤ ꯀꯧꯕ ꯌꯥꯕꯅꯤꯍꯦ
ꯑꯗꯦ ꯌꯥꯗꯦ ꯅꯪꯒꯤ ꯁꯣꯏꯅꯤ ꯁꯣꯏꯔꯅꯤ ꯂꯣꯏꯅꯃꯛꯪꯛꯇ ꯇꯧꯔꯗꯤ
ꯎꯝ ꯑꯩꯈꯣꯏꯒꯤꯗꯨꯗꯤ ꯈꯪꯗꯦ ꯀꯩꯁꯨ ꯇꯧꯈꯤꯗꯦ ꯀꯧꯅꯈꯤꯗꯕꯒꯤꯔ ꯈꯪꯗꯦ ꯀꯥꯎꯔꯦ ꯑꯩꯈꯣꯏꯒꯤ ꯑꯩꯒ ꯆꯦꯆꯦꯒ ꯇꯧꯕꯅꯦꯕ
ꯑ ꯅꯪ ꯑꯃ ꯐꯥꯎ ꯍꯥꯎꯗ꯭ꯔꯤ ꯍꯥꯏꯕ ꯅꯠꯇ꯭ꯔꯣ ꯑꯗꯨ ꯀꯔꯤ
ꯑꯩꯈꯣꯏ ꯆꯦ ꯅꯍꯥꯟꯅ ꯍꯧꯗꯣꯛꯑꯝꯕ
ꯑꯣ ꯑꯗꯨ ꯖꯨꯂꯥꯏ ꯊꯥꯔꯇꯤ ꯋꯥꯟ ꯂꯣꯏ ꯐꯅꯤ ꯍꯥꯏꯕꯅꯤ ꯑꯗꯨꯒꯤ ꯊꯨ ꯅ ꯇꯧꯔꯣ ꯁꯦꯡꯦꯡ ꯃꯅꯦ ꯅꯣꯛ ꯀꯅ ꯥꯏꯇꯦ ꯅꯣꯅꯤꯡꯉ
ꯅꯪꯗꯤ ꯍꯌꯦꯡ ꯆꯠꯇꯣꯏꯔꯥ
ꯍꯌꯦꯡ ꯑꯩꯈꯣꯏ ꯂꯥꯛꯈꯕꯅꯤ ꯍꯌꯦꯡ ꯀꯣꯂꯦꯖ
ꯅꯣꯏꯌꯥ ꯐꯨꯕꯤ ꯅꯣꯏꯕꯥꯅꯤ
ꯎꯝ ꯑꯗꯨꯒ ꯃꯤꯡ ꯀꯥꯎꯒꯅꯨ ꯍꯥꯏꯔꯒ ꯁꯤꯗ
ꯈꯪꯉꯨꯌꯦ
ꯀꯔꯤ ꯈꯪꯉꯣ ꯑꯩꯈꯣꯏꯒꯤ ꯔꯦꯀꯣꯔꯗꯤꯡ ꯂꯣꯏ ꯇꯥꯕꯅꯦ ꯃꯣꯏꯅ ꯆꯦꯛꯁꯤꯜꯂꯣꯗ ꯂꯁ ꯑꯃ ꯑꯗꯨ ꯑꯣꯏꯔꯁꯨ ꯅꯪꯒꯤꯗꯨꯁꯨ ꯌꯥꯔꯔꯣꯏ ꯑꯗꯨꯅꯅꯦ
ꯍ
ꯁꯥꯕꯗ ꯂꯣꯏꯔ ꯑꯩꯣꯏꯗꯤ
ꯍꯌꯦꯡ ꯆꯠꯂꯒ ꯀꯩꯅꯣ ꯑꯦꯛꯖꯥꯝꯁꯤꯅ ꯀ ꯀꯥꯏꯅ ꯇꯧꯗꯣꯏꯖꯥꯠ
ꯈꯪꯗꯦ ꯅꯍꯪꯃ ꯂꯥꯛꯄꯗ ꯇꯥꯎꯅꯤ ꯍꯥꯏꯔꯅꯤ
ꯀꯅꯥ ꯂꯥꯛꯄꯗ
ꯅꯪ ꯂꯥꯛꯄꯗ
ꯑꯗꯨꯃꯥꯏꯅ ꯇꯧꯔꯗꯤ ꯐꯩꯅꯦ ꯇ꯭ꯋꯦꯟꯇꯤ ꯐꯣꯔꯠ ꯇ꯭ꯋꯦꯟꯇꯤ ꯐꯥꯏꯚꯇꯅ ꯇꯧꯔꯗꯤ ꯌꯥꯗꯦ ꯀꯩꯅ ꯆꯞ ꯆꯥ
ꯎꯝ
ꯌꯥꯝ ꯁꯥꯏꯗ ꯑꯁꯇꯒꯤ ꯁꯥꯕ ꯑꯣꯏꯗꯦ ꯁꯨꯝ ꯍꯥꯏꯕ ꯋꯥꯅꯤ ꯀꯩꯁꯨ ꯌꯧꯗꯦ ꯃꯣꯏꯅꯤꯁꯤꯗ ꯁꯁꯦ ꯍꯥꯏꯁ
ꯑꯝ ꯁꯔꯥ ꯃꯑꯣ ꯇ ꯍꯣꯏꯗꯤ ꯁꯥꯕꯅ ꯂꯣꯏꯔꯦ
ꯀꯨ ꯍꯥꯏꯔꯦ ꯇꯧꯕꯤꯕ ꯑꯣ ꯇ꯭ꯋꯦꯟꯇꯤ ꯐꯥꯏꯚ ꯀꯦꯖꯤꯗ ꯁꯨꯡꯐꯪ ꯐꯪꯗ꯭ꯔꯤꯅꯦꯕ ꯉꯁꯥꯏ ꯑꯗꯨꯒ ꯆꯪꯕꯁꯨ ꯁꯨꯡꯌꯥ ꯌꯥꯗ꯭ꯔꯤꯕ ꯑꯗꯨ ꯁꯨꯝ ꯁꯨꯝ ꯍꯦꯟꯒꯠꯂꯛꯇꯧꯔꯕꯀꯣ ꯄꯩꯁꯥꯗꯣ ꯑꯗꯨꯒꯤ ꯑꯁ ꯀꯩꯅꯣ ꯗꯦꯠ ꯗꯦꯠ ꯐꯣꯔ ꯅꯠꯇꯦ ꯗꯦꯠ ꯇ꯭ꯋꯦꯟꯇꯤ ꯐꯣꯔ ꯖꯨꯟꯒꯤ ꯗꯦꯠ ꯇ꯭ꯋꯦꯟꯇꯤ ꯐꯣꯔ ꯑꯗꯨꯋꯥꯏꯗꯗꯤ ꯁꯤꯛꯁ ꯊꯥꯎꯖꯟ ꯁꯚꯦꯟ ꯊꯥꯎꯖꯟ ꯑꯗꯨꯃꯥꯏꯅ ꯂꯩꯍꯧꯕꯅꯦꯕ ꯑꯗꯨꯒ ꯍꯟꯗꯛꯁꯤꯅ ꯈꯔ ꯊꯦꯡꯅ ꯀꯛꯀꯦꯅ ꯇꯧꯔꯒ ꯇꯧꯕꯈꯤꯕꯒꯤ ꯑ ꯏꯟ ꯊꯥꯎꯖꯟ ꯌꯦꯎꯂꯦ
ꯑꯗꯨꯗꯨ ꯀꯌꯥ ꯀꯌꯥ ꯀꯥꯈ꯭ꯔꯦꯅ
ꯇꯦꯟ ꯊꯥꯎꯖꯟ ꯍ ꯌꯦꯂꯒ
ꯑꯁ ꯑꯗꯨꯁꯨ ꯐꯤꯐꯇꯤꯟ ꯀꯦꯖꯤ ꯈꯛꯇ
ꯐꯤꯐꯇꯤꯟ ꯑꯣꯏꯗꯦ ꯇ꯭ꯋꯦꯟꯇꯤ ꯐꯥꯏꯚ ꯑꯣꯏꯌꯦ ꯐꯤꯐꯇꯤꯟꯗꯣ ꯑꯗꯨ ꯏꯟꯗꯤꯒꯣ ꯑꯦꯞꯇꯒꯤ ꯆꯪꯉꯒ ꯀꯛꯄꯒꯤꯅꯦꯕ ꯀꯩꯅꯣꯗꯩ ꯀꯛꯑꯗꯤ ꯐꯪꯗꯦꯕ ꯑꯃ ꯏꯛꯁꯤꯒꯣꯗꯣ ꯑꯗꯨꯗꯩ ꯀꯛꯑꯗꯤ ꯇꯤꯟ ꯀꯦꯖꯤ ꯐꯪꯗꯦꯕ
ꯎꯝ ꯑꯗꯨ ꯂ ꯑꯣꯍꯔ ꯃꯨꯒ ꯂꯥꯏ ꯐꯅꯤ
ꯍꯣꯏ ꯗꯦꯜꯂꯤꯗ
ꯄ ꯂꯩ ꯇꯀ ꯑ ꯑꯥꯎ ꯄꯨꯔ ꯑꯣꯍꯦ
ꯑꯁ ꯀꯗꯤ ꯑꯍꯥꯎꯕꯅ ꯄꯨꯔꯛꯀꯗꯣꯏꯁꯦꯩꯅ ꯑꯆꯥꯔꯁꯨ ꯑꯆꯥꯔ ꯑꯁꯦꯝꯕ ꯑꯔꯩꯕ ꯑꯣꯏꯅ ꯄꯨꯔ ꯂꯥꯛꯇ ꯍꯣꯏ ꯀꯨꯞꯁꯨꯗꯨꯕꯨꯗꯤ ꯍꯣꯏ ꯄꯨꯛꯁꯨ ꯉꯥꯔꯤ ꯃꯉꯥ ꯑꯁ ꯑꯩꯈꯣꯏ ꯕꯣꯏꯂꯔꯗꯣ ꯐꯥꯈ꯭ꯔꯦꯅꯦꯀꯣ ꯆꯠꯂꯨꯔꯒ ꯊꯨꯗꯣꯏꯁꯦ ꯇꯠꯂꯦꯍꯦ
ꯍꯥꯎ ꯍꯥꯎ ꯄꯔ ꯀꯅꯥ ꯑꯁ ꯅꯪꯁꯦ ꯅꯪꯁꯦ ꯑꯩꯈꯣꯏ ꯈꯔ ꯅꯛꯂ ꯂꯩꯔꯝꯃꯗꯤ ꯐꯥꯗꯣꯏꯅꯦ ꯎꯝ ꯅꯣꯡꯉꯥꯡ ꯍꯩꯒꯤ ꯆꯔ ꯂꯥꯛꯑꯦꯅ ꯍꯥꯏꯕꯅꯦꯕ ꯑꯗꯨ
ꯍ
ꯌꯥꯝ ꯂꯨꯝꯃꯦꯕ ꯑꯗꯨꯗꯤ ꯑꯗꯨꯒꯤ ꯍꯥꯏꯕꯗꯤ ꯄꯔꯁꯅꯦꯜ ꯍꯥꯔꯠ ꯌꯥꯝ ꯂꯨꯝꯒꯅꯤꯕ ꯑꯗꯨ ꯑꯩꯈꯣꯏꯒꯤꯁꯨ ꯅꯣꯏꯒꯤꯁꯨ ꯁꯦ ꯎꯕ ꯌꯥꯕ ꯑꯗꯨꯝ ꯁꯝ ꯅꯅꯥꯄ ꯂꯩꯔꯝꯕꯗꯤꯕꯣ ꯇꯥꯎꯕ ꯌꯥꯕ ꯑꯩꯈꯣꯏ ꯃꯥꯗꯣ ꯊꯥꯕꯤꯅꯤꯡꯉꯦ ꯑꯗꯨ ꯑꯣꯏꯔꯁꯨ ꯑꯣ ꯍꯧꯖꯤꯛ ꯑꯗꯨꯗꯤ ꯀꯦꯖꯤ ꯌꯥꯝ ꯂꯨꯝꯃꯦꯅ ꯅꯨꯡꯉꯥꯟ ꯍꯥꯏꯗꯤ
ꯀꯌꯥꯝ ꯂꯨꯝꯃꯤꯅꯣ ꯑꯩꯁꯦ ꯀꯦꯖꯤ ꯀꯌꯥ ꯂꯨꯝꯃꯤꯅꯣ
ꯌꯥꯝ ꯂꯨꯝꯕꯅꯦ ꯈꯤꯇꯪ ꯈꯛꯇ ꯇꯥꯎꯕꯗꯨꯁꯨ ꯨꯝꯀꯤ ꯑꯩ ꯌꯨꯝ ꯊꯣꯛꯑꯒ ꯍꯜꯂꯛꯄ ꯃꯇꯝꯗ ꯄꯨꯔꯛ ꯌꯥꯏꯔꯝꯃꯗꯤ ꯎꯝ
ꯁꯦꯝꯝꯕꯗ ꯊ ꯊꯣꯛꯀꯦꯅ ꯐꯜꯦ
ꯎꯝ
ꯍꯦ ꯅꯨꯡꯗꯥꯡ ꯈꯨꯗꯤꯡꯒꯤꯦ ꯁꯤ ꯇꯥꯎꯁꯦ ꯀ
ꯑꯩꯅ ꯑꯃꯨꯛꯈꯛ ꯍꯥꯏꯔꯨꯕꯗꯒꯤ ꯍꯧꯒꯠꯂꯛꯑꯦ ꯅꯪꯁꯦ
ꯑꯩꯒꯤ ꯏꯃꯥꯟꯅꯕꯤꯗ ꯀꯣ ꯄꯥꯏꯍꯟꯒꯦ ꯑꯩꯒꯤ ꯀꯣ ꯂꯥꯛꯑꯦ ꯁꯣ ꯍ ꯀꯦꯗꯥꯎꯔꯤꯅꯣ
ꯍꯥꯎ ꯀꯅꯥ
ꯇꯔꯕ ꯃꯥ ꯐꯣꯟꯣꯟ ꯑꯃ ꯄꯊ ꯁ ꯃꯥ
ꯎꯝ
ꯅꯨꯡꯉꯥꯏꯔꯤꯕ꯭ꯔꯣ
ꯅꯨ ꯑꯩ
ꯋꯥꯉꯥꯡꯉꯏ ꯂꯩꯗꯦꯕꯅ
ꯆꯞ ꯆꯥꯔꯕꯣ ꯅꯣꯏ
ꯆꯥꯗ꯭ꯔꯤ ꯀꯃꯜꯒꯨ ꯍꯥꯎꯗ꯭ꯔꯤ
ꯀꯩ ꯏꯟꯁꯥꯡ ꯊꯣꯡꯗꯣꯏꯅꯣ
ꯑꯁ ꯉꯁꯤꯗꯤ ꯈꯪꯗꯦꯗ
ꯁꯥꯕꯒꯤ ꯆꯥꯁꯨ ꯆꯥꯅꯤꯡꯗꯦꯕ
ꯍꯣꯏ ꯑꯗꯨꯦ ꯁꯕꯗꯤ
ꯀꯌꯥꯃꯨꯛꯀ ꯁꯥꯒꯦ ꯗꯦꯜꯂꯤꯗ
ꯏꯕꯅꯤꯃꯨ ꯀꯁ ꯅꯔꯁ ꯋꯥ ꯋꯥ ꯂꯥꯏꯅꯤꯡꯉꯥꯏ ꯇꯥꯎꯑꯣ ꯅꯣꯏ ꯍꯣꯔꯦꯟ ꯍꯋꯥ ꯂꯥꯏ ꯇꯗꯤꯀꯣ ꯎꯝ ꯇꯨꯃꯤꯟꯅ ꯂꯥꯏꯕ ꯌꯥꯗꯦꯕ ꯌꯥꯝꯃ ꯏꯆꯦꯅꯥ
ꯅꯪ ꯍꯣꯗ ꯑ ꯇ ꯋꯥ ꯋꯥꯔꯤꯔꯥ
ꯍꯣꯏ ꯃꯥꯅ ꯇꯥꯛꯑꯣꯅ ꯍꯥꯏꯕꯒꯤ ꯑꯁ ꯑꯩꯁꯨ ꯌꯥꯧꯁꯤꯜꯂꯒ ꯀꯣ ꯍꯧꯖꯤꯛꯇꯤ ꯑꯦꯗꯤꯛ ꯆꯨꯈ꯭ꯔꯦ ꯊ ꯈꯔꯝ
ꯑꯣ
ꯇꯨꯝꯅꯤꯉꯥꯏꯁꯨ ꯈꯪꯗ꯭ꯔꯒ ꯀꯣ ꯑꯩ
ꯁꯤ ꯅꯪ ꯑꯗꯨꯝ ꯅꯍꯥꯟꯗꯒꯤ ꯁꯤ ꯇꯧꯔ ꯂꯩꯔꯥ
ꯑ ꯍꯥꯏꯗꯤ ꯅꯣꯏ ꯅꯪꯗꯤ ꯁꯤꯒꯨꯝꯕꯗ ꯇꯥꯎꯁꯦ ꯍꯥꯏꯗꯤ ꯅꯪꯗꯤ ꯇꯟꯒꯂꯅꯀꯣ ꯄꯩꯁꯥ ꯇꯥꯟꯁꯦꯒꯨꯝꯕ ꯍꯥꯏꯔꯗꯤ
ꯑꯗꯣ ꯑꯩꯁꯨ ꯂꯥꯛꯄꯗꯒꯤ ꯄꯥꯝꯃꯤꯅꯦ ꯑ ꯅꯍꯥꯟꯈꯩ ꯇꯧꯕꯗ ꯈꯔꯗꯤ ꯑꯗꯨꯝ ꯍꯥꯏꯗꯤ ꯐꯩ ꯀꯩꯗꯧꯗꯣꯏꯅꯣ ꯈꯪꯗꯦ ꯁꯤ ꯃꯣꯏꯅꯤꯁꯨ ꯈꯪꯗꯦ
ꯎꯝ ꯑꯗꯨꯅꯤꯅ ꯑꯗꯨꯝ ꯅꯩꯕ ꯃꯨꯠꯄꯨꯗꯤ ꯑꯗꯨꯝ ꯇꯧꯅ ꯐꯔꯦꯅ ꯇꯧꯔꯥꯛ ꯄꯥꯑꯣꯣ ꯄꯅꯤ ꯏꯇ
ꯆꯥꯛ ꯂꯥꯃꯛ ꯀꯩꯇꯧꯔꯦ
ꯑꯁꯨꯣ
ꯆꯥꯛꯥꯛꯂꯝꯥꯃꯦ
ꯌꯦꯟ ꯁꯤꯡꯖꯨ ꯑꯃ ꯍꯥꯞꯄꯕ ꯑꯁ ꯍꯩꯅꯧ ꯑꯆꯥꯔꯅꯤ ꯍꯩꯅꯧꯗꯤ ꯂꯣꯏ ꯆꯥꯈꯔꯦ
ꯑꯍꯥꯛ ꯑꯍꯥꯎꯕ ꯄꯨꯔꯛꯑꯣꯍꯦ
ꯀꯔꯤ ꯑꯍꯥꯎꯕꯅꯣ ꯑꯩꯅ ꯄꯨꯗꯣꯏꯁꯤꯕ ꯈꯖꯤꯡ ꯈꯖꯤꯡ ꯑꯇꯥꯎꯕ
ꯅꯪꯅ ꯍꯥꯎ ꯍꯥꯎꯅꯤ ꯍꯥꯏꯕꯗꯣ ꯄꯨꯔꯛꯑꯣ
ꯑꯁ ꯑꯥꯗꯣ ꯆꯪꯒꯅꯤ ꯈꯟꯕꯗ ꯇꯜꯂꯦꯗ
ꯑꯧ ꯌꯥꯝ ꯁꯥꯏ ꯍꯥꯏꯌꯦ
ꯆꯥꯛ ꯏꯟꯁꯥꯡꯖꯨ ꯑꯝꯇ ꯍꯥꯎꯔꯝꯃꯣꯏ ꯑꯥꯍ
ꯕꯣꯏꯂꯔꯁꯨ ꯐꯥꯈꯤꯕꯒꯤ ꯑꯩꯗꯤ ꯌꯥꯝ ꯑꯁ ꯈꯪꯗꯦ ꯇꯧꯕꯝ ꯈꯪꯗꯧ ꯃꯥꯟꯗꯦ ꯆꯠꯂꯒ
ꯑꯗꯨꯅꯦ ꯅꯣꯏ ꯑꯣ ꯑꯁ ꯑꯩꯈꯣꯏꯒꯤ ꯑꯍꯩꯕ ꯁꯥꯕꯅ ꯌꯥꯗꯦ ꯍꯥꯏꯌꯦ
ꯁꯥꯏ ꯁꯥꯏ ꯀꯌꯥꯃꯨꯛꯀ ꯌꯧꯖꯥꯠꯅꯣꯃꯤ
ꯁꯤꯗꯔꯥ
ꯅꯠꯇꯦ ꯆꯥꯟꯗꯤꯒꯔꯗ
ꯈꯪꯗꯦ
ꯀꯌꯥꯃꯨꯛ ꯑꯣꯏꯕ꯭ꯔꯥ
ꯉꯁꯥꯏꯅꯦꯀꯣ ꯕꯖꯥꯔꯗ ꯆꯥꯛ ꯆꯥꯔꯛꯑꯦꯕꯛ ꯀꯣ ꯍꯥꯎꯖꯥꯠꯅꯤ ꯉꯥꯗꯣ ꯎ ꯑꯗꯨꯝ ꯃꯣꯏ ꯏꯟꯖꯥꯡ ꯑꯗꯨꯝ ꯄꯤꯔꯛꯑꯦ ꯉꯥ ꯊꯣꯡꯕ ꯄꯤꯔꯛꯑꯦ ꯎꯇꯤ ꯑꯁꯪꯕ ꯀꯥꯡꯁꯣꯏꯅꯦ ꯑꯗꯨꯒ ꯏꯔꯣꯝ ꯕꯅꯦ ꯑꯗꯒꯤ ꯊꯥꯡꯖꯤꯡ ꯑꯃꯦꯠꯄꯗꯣ ꯑꯗꯨꯅꯦ ꯑꯗꯨꯒ ꯀꯥꯡꯍꯧꯒ ꯂꯣꯏꯔ ꯃꯥꯅꯤ ꯑꯗꯨꯗꯣ ꯉꯥ ꯑꯇꯥꯎꯕꯒ ꯍꯥꯎꯋꯦ ꯄꯩꯁꯥꯗꯤ ꯇꯥꯡꯉꯦ ꯃꯤ ꯑꯃ ꯗ ꯆꯥꯛꯁꯨ ꯍꯥꯞꯍꯟꯕꯒꯤꯔ ꯈꯪꯗꯦꯕꯀꯣ ꯃꯤ ꯑꯃꯗ ꯋꯥꯟ ꯐꯣꯔꯇꯤ ꯂꯧꯋꯦ ꯑꯩꯈꯣꯏ ꯃꯥꯒ ꯆꯥꯕꯅꯦꯕ ꯊꯕꯛ ꯑꯃ ꯆꯠꯂꯨꯔ ꯍꯜꯂꯛꯄꯗ ꯍꯥꯎꯗꯤ ꯍꯥꯋꯦ
ꯌꯥꯝ ꯌꯥꯝ ꯑꯍꯥꯎꯕ ꯆꯥꯔꯒ ꯂꯥꯛꯑꯣ
ꯍꯣꯏ ꯑꯩ ꯑꯩ ꯍꯧꯖꯤꯛ ꯆꯥꯛ ꯌꯥꯝ ꯌꯥꯝ ꯆꯥꯔꯖꯥꯠꯅꯤꯍꯦ
ꯑꯩꯗꯤ ꯑꯁꯤꯗ ꯂꯥꯑꯒ ꯄꯩꯁꯥ ꯌꯥꯝ ꯃꯥꯡꯒ ꯆꯠꯂꯗꯧꯔꯦ ꯉꯍꯥꯟꯁꯨ ꯕꯤꯄꯤ ꯂꯣ ꯑꯣꯏꯔꯦ ꯑꯗꯨꯒ ꯑꯩ ꯇꯁꯅꯥꯏꯅꯀꯣ ꯑꯗꯨꯒꯤ ꯌꯦꯡꯊꯣꯛꯈ꯭ꯔꯦꯕ ꯑꯦꯛꯁ ꯔꯦ ꯂꯧꯔꯒ ꯍꯤꯗꯥꯛꯀ ꯊꯥ ꯑꯍꯨꯝ ꯆꯥꯎ ꯍꯥꯏꯌꯦ ꯑꯗꯨꯒꯤ ꯎꯝ ꯅꯨꯃꯤꯠ ꯑꯅꯤ ꯆ ꯅꯣꯔꯃꯦꯜꯅꯦ ꯑꯗꯨꯒ ꯅꯣꯔꯃꯦꯜꯅꯦ ꯍꯥꯏꯌꯦ ꯗꯨ ꯕꯩꯇꯥꯃꯤꯟ ꯗꯤ ꯋꯥꯠꯂꯦ ꯍꯥꯏꯌꯦ ꯑꯩ ꯑꯗꯨꯒꯤ ꯍꯤꯗꯥꯛꯁꯨ ꯂꯥꯎꯋꯦꯕ ꯑꯗꯨꯒꯤ ꯅꯨꯃꯤꯠ ꯑꯅꯤ ꯈꯛꯇ ꯑꯦꯠ ꯊꯥꯎꯖꯟ ꯍꯦꯟꯈ꯭ꯔꯦ ꯆꯠꯄ
ꯑꯁ ꯑꯩꯁꯨ ꯆꯠꯂꯨꯏꯌꯦ ꯀꯩꯅꯣ ꯇꯧꯕꯒꯤ ꯑꯩꯒꯤ ꯃꯦꯟꯁ ꯂꯥꯛꯄ ꯀꯩꯅꯣ ꯇꯧꯕꯒꯤꯗꯣ ꯑꯗꯨꯒꯤꯁꯨ ꯑꯗꯒꯤ ꯁꯔꯨ ꯨꯕꯩ ꯍꯦꯛ ꯍꯦꯛ ꯃꯔꯛ ꯃꯔꯛꯇ ꯑꯩꯗꯣ ꯀꯨꯏꯅ ꯂꯦꯞꯄꯗꯤ ꯈꯨꯗꯣ ꯌꯥꯝ ꯅꯥꯒꯜꯂꯦꯕꯀꯣ ꯑꯗꯨꯒꯤꯁꯨ ꯇꯧꯕꯒꯤ ꯍꯤꯗꯥꯛ ꯀꯦꯜꯁꯤꯝ ꯄꯤꯔꯦ ꯑꯗꯨ ꯃꯌꯥꯝꯅ ꯇꯧꯔꯒ ꯑꯁ ꯃꯍꯤ ꯑꯩꯩꯅ ꯊꯛꯏꯕ ꯑꯩꯅ ꯊꯥꯒꯠꯂꯛꯄꯗꯣ ꯒꯨꯂꯤ ꯃꯉꯥ ꯁꯨꯕꯗꯣ ꯑꯗꯨꯒꯒꯤ ꯃꯌꯥꯝꯗꯨꯁꯨ ꯆꯥꯏꯗꯅ ꯑꯗꯨꯒ ꯃꯍꯤ ꯍꯩ ꯃꯍꯤꯗꯧꯅ ꯇꯧꯕ ꯑꯃꯁꯨ ꯀꯧꯇꯥ ꯑꯆꯧꯕ ꯖꯥꯔ ꯃꯉꯥꯅꯦꯕ ꯃꯉꯥ ꯅꯠꯇꯦ ꯃꯉꯥꯔꯣ ꯃꯉꯥ ꯑꯣꯏꯔ ꯃꯥꯜꯂꯦ ꯍꯣꯏ ꯃꯉꯥꯅꯦꯕ ꯑꯗꯨꯁꯨ ꯊꯛꯏꯕ ꯑꯁ ꯑꯗꯨ ꯃꯌꯥꯝꯗꯨꯗꯗꯤ ꯑꯥ ꯂꯨꯄꯥ ꯅꯥꯏꯟ ꯊꯥꯎꯖꯟ ꯌꯧꯔꯦ ꯑꯩꯒ
ꯑꯩꯒꯤ ꯍꯤꯗꯥꯛ ꯂꯥꯏꯕ ꯂꯣꯏꯗ꯭ꯔꯤ ꯍꯧꯖꯤꯛ ꯊꯥ ꯑꯅꯤꯒꯤ ꯑꯗꯨ ꯑꯅꯤꯗꯣ ꯂꯩꯔꯗꯤ ꯏꯂꯚꯦꯟ ꯊꯥꯎꯖꯟ ꯍꯦꯟ ꯀꯅ ꯆꯠꯅꯤꯡꯉꯥꯏ ꯃꯊꯥꯏ ꯌꯥꯝ ꯁꯥꯔꯒ ꯂꯩꯕꯅꯤ ꯑꯩ ꯑꯗꯨꯒ ꯑꯩꯁꯦ ꯌꯦꯡꯕ ꯂꯣꯏꯗ꯭ꯔꯦꯕ ꯒꯣꯕꯔꯃꯦꯟ ꯍꯣꯁꯄꯤꯇꯥꯜꯗ ꯆꯠ ꯗꯣ ꯍꯥꯏꯔ ꯆꯠꯂꯦ ꯑꯗꯨꯒ ꯑꯜꯇ꯭ꯔ ꯁꯥꯎꯟ ꯉꯁꯤ ꯂꯎꯕ ꯂꯣꯏꯔꯒ ꯇꯨ ꯊ꯭ꯔꯤ ꯗꯦꯖ ꯉꯥꯏꯔꯒ ꯑꯃꯨꯛꯀ ꯒꯚꯣꯔꯃꯦꯟ ꯍꯣꯁꯄꯤꯇꯥꯜꯗ ꯆꯠꯄꯗ ꯑꯃꯨꯛꯀ ꯑꯜꯇ꯭ꯔꯥꯁꯥꯎꯟ ꯂꯑꯣ ꯍꯥꯏꯌꯦ
ꯎꯝ ꯍꯣꯏ ꯍꯥꯏꯔꯒꯅꯤ ꯏ ꯑꯜꯇ꯭ꯔ ꯁꯥꯎꯟ ꯂꯧꯕ ꯑꯜꯇ꯭ꯔ ꯁꯥꯎꯟꯗꯣ ꯎꯠꯂꯒ ꯑꯗꯨꯝ ꯇꯧꯕ ꯌꯥꯗ꯭ꯔꯣ ꯀꯩꯅꯣ
ꯇꯥꯎꯕ ꯂꯣꯏꯔꯒ ꯂꯥꯛꯄꯅꯤꯅ ꯑꯗꯨ ꯑꯃꯨꯛꯀ ꯇꯥꯎꯑꯣ ꯍꯥꯏꯌꯦ ꯑꯗꯨ ꯑꯃꯨꯛꯀ ꯇꯥꯎꯕꯗꯒꯤ ꯍꯤꯗꯥꯛ ꯄꯤꯒꯅꯤ ꯍꯥꯏꯌꯦ ꯑꯗꯨꯅ ꯑꯩꯗꯣ ꯉꯁꯤ ꯆꯠꯈ꯭ꯔꯅꯤꯕ ꯑꯗꯨꯒꯤ ꯃꯣꯏꯗꯣ ꯃꯟꯗꯦꯒ ꯊꯥꯔꯁ ꯇꯦꯒꯅꯤ ꯍꯥꯏꯌꯦꯕ ꯑꯗꯨ ꯍꯣꯁꯄꯤꯇꯥꯜ ꯍꯥꯡꯕ ꯑꯗꯨꯗꯒꯤ ꯎꯄꯥꯏ ꯂꯩꯇ꯭ꯔꯤꯍꯂꯛꯈ꯭ꯔꯦ ꯑꯩ ꯇꯧꯔꯔꯣꯏ ꯑꯗꯨꯝ ꯑꯩꯒꯤ ꯂꯥꯏꯐ ꯏꯁꯁꯦ ꯆꯦꯟꯖ ꯇꯧ ꯍꯥꯏ
ꯍꯣꯏ ꯍꯥꯏꯔꯛꯑꯅꯤ ꯑꯗꯨꯗꯤ ꯂꯣꯏꯅ ꯑꯩꯁꯨ ꯂꯣꯏꯅ ꯀꯛꯑꯣ ꯍꯥꯏꯅꯤ ꯃꯤꯃꯤꯁꯤꯡꯖꯨꯒ ꯆꯥꯏꯗ ꯆꯥꯕ ꯇꯣꯛꯎ ꯑꯗꯨ ꯇꯧ ꯑꯁ ꯌꯦꯟꯁꯨ ꯆꯥꯕ ꯇꯣꯛꯑꯣ ꯍꯥꯏꯔꯛꯏꯅꯤꯅꯦ
ꯑ ꯈꯪꯕꯦꯗꯥ ꯀꯥꯛ ꯍꯔ ꯋꯥꯏ ꯇꯥꯕ꯭ꯔꯣ